ꯅꯨꯡꯉꯥꯏ ꯏ ꯆꯦ ꯏ ꯆꯦꯗꯤ
ꯑꯩꯁꯨ ꯅꯨꯡꯉꯥꯏꯌꯦ ꯎꯗꯕ ꯀꯨꯏꯔꯦꯅꯦ
ꯑ ꯀꯨꯏꯔꯦ ꯏꯆꯦꯁꯨ ꯉꯥꯍꯟꯃꯨꯛ ꯑ ꯀꯨꯏꯔꯦꯗ ꯏꯆꯦ ꯎꯟꯅꯈꯤꯗꯕ
ꯅꯪ ꯀꯣꯂꯦꯖ ꯀꯩꯀꯥꯗꯤ ꯂꯣꯏꯁꯤꯜꯂꯦ
ꯑꯥ ꯂꯣꯏꯁꯜꯂꯛꯏꯆꯦ ꯍꯧꯖꯤꯛ ꯃꯁꯇꯔꯁꯨ ꯂꯣꯏꯁꯜꯂꯛꯏ ꯏꯆꯦ ꯑ ꯍꯟꯗꯛ ꯑꯥ ꯄꯤ ꯑꯩꯩꯆ ꯗꯤ ꯒꯤ ꯀꯩꯅꯣ ꯀꯧꯕꯗꯣ ꯑꯗꯨ ꯗꯤ ꯑꯦꯝ ꯌꯨꯅꯤꯚꯔꯁꯤꯇꯤꯒꯤ ꯑꯗꯨꯗ ꯌꯥꯍꯧꯔꯦ
ꯐꯔꯦ ꯐꯔꯦ ꯅꯪ ꯌꯥꯝ ꯗꯥꯎ ꯌꯥꯔꯦ ꯅꯪꯒꯤ ꯁꯕꯖꯦꯛꯇꯣ ꯀꯩꯕ ꯑꯦꯟꯊ꯭ꯔꯣꯄꯣꯂꯣꯖꯤ ꯍꯥꯏꯕ
ꯑ ꯏꯆꯦ ꯑꯦꯜꯊꯔ꯭ꯑꯣꯄꯣꯂꯣꯖꯤ
ꯇꯧꯕ ꯍꯧꯔꯕ꯭ꯔꯣ ꯔꯤꯁꯔꯁ ꯇꯧꯕꯒꯤ
ꯑꯧ ꯏꯆꯦ ꯍꯧꯗ꯭ꯔꯤꯗ ꯍꯧꯖꯤꯛ ꯀꯣꯔꯁꯋꯔꯀ ꯍꯧꯗ ꯉꯥꯏꯔꯤꯕ ꯃꯃꯥꯡꯒꯤ ꯋꯤꯛꯇꯒꯤ ꯍꯧꯗ ꯉꯥꯏꯔꯤꯕꯒꯤ ꯍꯧꯗ꯭ꯔꯤ ꯀꯩꯝꯇ ꯀ꯭ꯂꯥꯁꯄꯨꯗꯤ ꯑꯗꯨꯝ ꯆꯠꯂꯦ ꯑꯗꯨ ꯀꯣꯔꯁꯋꯥꯛ ꯂꯣꯏꯔꯕ ꯃꯇꯨꯡ ꯑꯣꯖꯥꯒ ꯁꯨꯄꯔꯚꯥꯏꯖꯔꯒ ꯑꯝꯇ ꯄꯤꯗ꯭ꯔꯤꯗ ꯏꯆꯦ
ꯑꯣ ꯍꯣꯏ ꯑꯗꯨꯗꯤ ꯀ꯭ꯔꯣꯁꯋꯥꯛ ꯂꯣꯏꯁꯤꯜꯂꯀꯥꯟꯗ ꯑꯣꯏ ꯄꯤꯔꯛꯑꯅꯤ꯫
ꯑꯥ ꯑꯗꯨ ꯄꯤꯔ ꯃꯇꯨꯡꯗ ꯐꯤꯜ ꯆꯠꯂꯅꯤ꯫
ꯎꯝ ꯑꯗꯨꯗꯤ꯫ ꯑ ꯀꯩꯅꯣ ꯐꯤꯜ ꯆꯠꯄꯗꯗꯤ ꯅꯨꯡꯉꯥꯏꯅꯤꯅꯦ ꯃꯤ ꯑꯃꯒ ꯑꯃꯒ ꯏꯟꯇꯔꯦꯛ ꯇꯧꯕ ꯈꯣꯠꯄ
ꯑꯥ ꯅꯨꯡꯗꯤ ꯅꯨꯡꯉꯥꯏꯅꯤ ꯏꯆꯦ ꯍꯥꯏꯗꯤ ꯑꯈꯣꯏ ꯁꯤꯗ ꯂꯩꯔꯤꯕ ꯃꯥꯟꯅꯗꯕ ꯑꯇꯣꯞꯄ ꯇ꯭ꯔꯥꯏꯞ ꯑꯝꯗꯒ ꯊꯤꯖꯤꯟꯖꯒꯦ ꯍꯥꯏꯔꯗꯤ ꯑꯃꯨꯛꯀ ꯍꯦꯟꯅ ꯅꯨꯡꯉꯥꯏꯕ ꯑꯣꯏꯗꯣꯏꯅꯦ ꯏꯆꯦ ꯍꯥꯏꯗꯤ ꯑꯈꯣꯏ ꯃꯥꯟꯅꯗꯕ ꯑꯣꯏꯕꯗꯣ ꯑ꯫ ꯃꯩꯇꯩ꯫ ꯑꯇꯣꯞꯄ ꯇ꯭ꯔꯥꯏꯞꯀ ꯆꯥꯛꯆꯥ ꯏꯊꯛꯇ ꯑꯣꯏꯔꯁꯨ ꯃꯥꯟꯅꯗꯕ ꯂꯩꯕꯗꯣ ꯑꯗꯨꯒꯨꯝꯕ ꯃꯌꯥꯝꯗꯣ ꯊꯤꯕ ꯈꯣꯠꯄ ꯅꯨꯡꯗꯤ ꯅꯨꯡꯉꯥꯏꯗꯣꯏꯅꯦ ꯏꯆꯦ꯫
ꯅꯪ ꯍꯥꯟꯅꯁꯨ ꯈꯔ ꯆꯠꯂꯨꯔꯦ ꯍꯥꯏꯗꯥꯏ꯫
ꯑꯩꯅ ꯀꯣꯂꯦꯖ ꯀꯥꯔꯤꯉꯩꯗ ꯑꯃꯨꯔꯛ ꯑꯗꯨꯒ ꯏꯆꯦ ꯃ꯭ꯁꯇ꯭ꯔ ꯇꯧꯔꯤꯉꯩꯗ ꯑꯅꯤꯔꯛ ꯑꯃꯒ ꯆꯠꯂꯦ꯫
ꯑ ꯑ ꯑꯗꯤ ꯍꯥꯏꯔ ꯈꯔꯁꯨ ꯑꯗꯨꯝ ꯈꯪꯉꯝꯃꯅꯤ꯫ ꯅꯤ ꯍꯦꯟꯅ꯫
ꯑꯥ ꯈꯪꯉꯦ ꯅꯨꯡꯉꯥꯏꯌꯦ ꯏꯆꯦ ꯍꯥꯟꯅ ꯆꯠꯄꯁꯨ ꯅꯨꯡꯉꯥꯏꯌꯦ꯫
ꯅꯣꯏ ꯑꯗꯨꯗꯤ ꯀꯔꯝꯕ ꯇ꯭ꯔꯥꯏꯞꯇ ꯑꯣꯏꯅ ꯇꯧꯔꯤꯅꯣ ꯅꯣꯏ ꯇꯧꯔꯤꯁꯦ꯫
ꯑꯣ ꯏꯆꯦ ꯀꯩꯅꯣ ꯇꯧꯋꯦ ꯍꯟꯗꯛꯀꯤꯗꯤ ꯏꯆꯦ ꯑꯩꯒꯤ ꯀꯩꯅꯣꯁꯦ ꯈꯪꯗ꯭ꯔꯤꯕ ꯇꯣꯄꯤꯛꯁꯦ ꯄꯨꯔꯥ ꯑꯗꯨꯅ ꯀꯔꯝꯕ ꯇꯧꯁꯤꯒꯦ ꯈꯪꯗ꯭ꯔꯤ ꯑꯗꯣ ꯃꯃꯥꯡ ꯃ꯭ꯁꯇ꯭ꯔꯒꯤ ꯆꯠꯄꯗꯣ ꯑꯗꯨꯗꯗꯤ ꯏꯆꯦ ꯔꯤꯡꯗ ꯇꯧꯋꯦ꯫
ꯌꯥꯝ ꯅꯨꯡꯉꯥꯏꯅꯤ ꯑꯗꯨꯅꯤ ꯋꯥꯔꯤꯗꯒ ꯌꯥꯎꯕꯗꯣ꯫
ꯑꯥ꯫ ꯑꯗꯨꯅꯦ ꯃꯔꯤꯡꯒꯤ ꯑ ꯑꯩꯒꯤ ꯇꯣꯄꯤ
ꯁꯦ ꯗ꯭ꯔꯦꯁ ꯑꯦꯟ ꯑꯣꯔꯅꯥꯃꯦꯟ ꯇꯥꯏꯌꯦꯕ ꯏꯆꯦ ꯑ ꯑꯥ꯫
ꯑꯗꯨꯅꯅꯦ ꯃꯣꯏ ꯗ꯭ꯔꯦꯁꯀꯤ ꯃꯔꯝꯗ ꯀꯩꯀꯥ ꯊꯤꯖꯟꯕ ꯑꯣꯏꯕꯒꯤ ꯌꯥꯝ ꯅꯨꯡꯉꯥꯏ ꯑꯩꯒꯁꯨ ꯁꯦꯠꯂꯛ
ꯁꯦꯠꯂꯛꯇꯅꯥ ꯐꯣꯇꯣꯒꯁꯨ ꯌꯥꯝ ꯀꯥꯄꯛꯑꯦ ꯎꯝ ꯑꯗꯨꯅꯦ ꯅꯨꯡꯉꯥꯏꯅꯤ ꯆꯠꯅꯤꯡꯉꯦ ꯌꯥꯝꯅ꯫ ꯀꯩ ꯃꯐꯝꯗ ꯆꯠꯂꯤꯕ ꯀꯩ ꯂꯝꯗ꯫
ꯑꯣ ꯏꯆꯦ ꯑ-ꯁꯟꯗꯪ ꯁꯦꯝꯕꯅ ꯂꯩꯕꯗꯣ ꯌꯥꯏꯔꯤꯄꯣꯛꯂꯣꯝꯗ ꯑ
ꯃꯤ ꯌꯥꯝ ꯀꯣꯏꯕꯁꯨ ꯆꯠꯅꯗꯥꯏ꯫ ꯀꯤꯍꯣꯝ ꯆꯥꯕꯒ ꯀꯥꯡꯒꯤ ꯃꯇꯝꯗ꯫
ꯑꯥ ꯆꯠꯅꯩꯌꯦ ꯏꯆꯦ ꯑꯩꯈꯣꯏꯅ ꯂꯩꯔꯕ ꯃꯐꯝꯗꯣ ꯑꯗꯨꯗ꯫ ꯃꯤ ꯃꯌꯥꯝ ꯈꯪꯅꯔꯛꯑꯦꯕ꯫ ꯑꯗꯨ ꯃꯣꯏꯒꯤ ꯑꯩꯅ ꯍꯦꯛ ꯍꯦꯛꯇꯠ꯫ ꯇꯥ ꯂꯧꯕ꯫ ꯏꯅꯦ ꯑꯃ ꯈꯪꯅꯕ ꯑꯩꯒ ꯈꯔ ꯍꯦꯟꯅ꯫
ꯑꯥ ꯑꯥ꯫
ꯃꯥꯅ
ꯎꯝ ꯆꯠꯂꯨꯁꯦ ꯎꯝ ꯀꯥꯡꯗ ꯀꯥꯡꯗꯗꯤ ꯀꯤꯍꯣꯝꯁꯨ ꯐꯖꯅ ꯃꯨꯜꯂꯅꯤ꯫
ꯎꯝ꯫ ꯀꯦꯍꯣꯝꯁꯨ ꯃꯨꯜꯂꯅꯤ ꯍꯣꯏ ꯑꯗꯨꯝ ꯀꯥꯟꯗ ꯆꯠꯁꯦ ꯑ꯫ ꯑꯗꯣ
ꯑꯩꯗꯤ ꯑꯁꯨꯝ ꯁꯨꯝ ꯂꯩꯔꯤꯌꯦ ꯑꯉꯥꯡ ꯈꯔ ꯇꯨꯏꯁꯟ ꯇꯧ ꯑꯗꯒꯤ ꯑꯦꯛꯖꯥꯝ ꯈꯔ ꯁꯨꯝ ꯊꯥꯁꯤꯔꯅ ꯇꯧꯔꯒ
ꯑꯣ ꯏꯆꯦ ꯍꯟꯗꯛ ꯀꯤ ꯑꯦꯛꯖꯥꯝ ꯅꯦꯠꯀꯤꯗꯣ ꯏꯆꯦ ꯊꯥꯖꯜꯍꯧꯕ꯭ꯔꫭ
ꯊꯥꯖꯜꯍꯧꯕ꯭ꯔꫭ ꯊꯥꯖꯤꯜꯂꯦ
ꯑꫭ ꯑꯩ ꯍꯟꯗꯛ ꯖꯤ ꯑꯥꫪ ꯑꯦꯐ ꯐꯥꯎꯍꯜꯃꯤꯟꯅꯔꯁꯦ
ꯈꯪꯗꯦꯅꯦ ꯂꯥꯏꯔꯤꯛꯄꯨ ꯏꯄꯥ ꯄꯥꯗꯕꯤꯗ ꯇꯧꯔ ꯂꯩꯔꯦꯅꯦ ꯑꯗꯨꯝ ꯆꯔꯥꯡ ꯈꯣꯏꯔꯥꯡꯅꯔꯒ
ꯐꯥꯎꯔꯗꯕꯅꯤ ꯏꯆꯦ ꯍꯟꯗꯛ
ꯎꯝ ꯐꯥꯎꯕꯗꯤ ꯐꯥꯎꯅꯤ ꯅꯤꯡꯉꯕꯅꯤ ꯌꯥꯝꯅ
ꯍꯥ ꯑꯗꯨꯅꯤ ꯏꯆꯦ ꯑꯩꯈꯣꯏꯁꯨ ꯄꯤ ꯑꯥꯁ ꯗꯤ ꯍꯧꯇꯥꯔꯒꯁꯨ ꯅꯦꯠꯀꯨꯝꯕ ꯌꯥꯎꯗꯕ ꯖꯤ ꯑꯥꫪ ꯑꯦꯐꯀꯨꯝꯕ ꯐꯥꯎꯗꯕꯗꫭ ꯀꯩ ꯍꯥꯏꯅꯤ ꯅꯨꯉꯥꯏꯇꯕꯗꫭ ꯑꯣꯖꯥ ꯑꯣꯖꯥꯉꯩꯅꯁꯨ ꯅꯦꯠ ꯐꯥꯎꯔꯕ ꯑꯗꯨꯝ ꯍꯪꯕꯗꯣ
ꯅꯣꯏꯅ ꯑꯃꯨꯛꯀ ꯑꯗꯨ ꯑꯗꯨꯃꯥꯏ ꯍꯪꯕꯒꯤ ꯃꯊꯥ ꯁꯥꯕ ꯑꯩꯈꯣꯏꯅ ꯑꯃꯨꯛꯀ ꯇꯧ ꯕ ꯍꯧꯒ꯭ꯔꯗꯤꯅ ꯑꯝꯇꯪ ꯇꯧꯍꯧꯔꯗꯤꯅ ꯈꯟꯕ ꯈꯦꯠꯅꯔꯤꯁꯦ
ꯑꯣ ꯑꯗꯨꯕꯨꯗꯤ ꯏꯆꯦ ꯍꯣꯏ ꯍꯣꯢ ꯑꯗꯨ ꯇꯧꯅꯤ ꯍꯟꯗꯛ ꯖꯤ ꯑꯥꯔ ꯐ ꯐꯥꯎꯔꯒ ꯑꯣꯏꯅ ꯒ꯭ꯌꯥꯟ ꯇꯥꯅ
ꯎꯝ ꯍꯨꯝ ꯍꯨꯝ ꯍꯣꯏ ꯍꯣꯢ
ꯎꯝ ꯏꯆꯦ ꯆꯥꯛꯇꯤ ꯊꯣꯡꯉꯕꯣ꯫
ꯆꯥꯛ ꯊꯣꯡꯗ꯭ꯔꯤ
ꯎꯝ꯫ ꯀꯔꯤ ꯍꯦꯟꯖꯥꯡ ꯊꯣꯡꯗꯣꯏꯅꯣ꯫
ꯌꯦꯟꯁꯥꯡꯁꯦ ꯏꯔꯣꯟꯁꯤꯔ ꯈꯜꯂꯤꯌꯦ ꯌꯦꯟꯗꯦꯝꯒ ꯁꯣꯏꯕꯨꯝꯒ
ꯍꯥꯎꯕꯅꯦ ꯑꯗꯨꯁꯨ ꯏꯆꯦ ꯌꯦꯟꯗ꯭ꯔꯦꯝꯒ ꯁꯣꯏꯕꯨꯝꯒ ꯏꯔꯣꯝꯕꯅ ꯍꯥꯏꯅꯩꯅꯤ꯫
ꯍꯥꯏꯅꯩꯅꯤ꯫ ꯍꯧꯖꯤꯛꯇꯤ ꯁꯥꯁꯨ ꯁꯥꯒꯠꯂꯛꯄꯅꯤꯅ ꯑꯇꯣꯞꯄꯗꯤ ꯀꯌꯥ ꯊꯣꯏꯅꯣ ꯑꯗꯨꯅ ꯁꯤꯅ ꯃꯐꯔꯦ꯫
ꯍꯧꯖꯤꯛꯇꯤ ꯑꯁꯤꯟ ꯕꯒꯨꯝꯕ ꯃꯍꯤ ꯑꯗꯨꯒꯨꯝꯕ ꯑꯁꯥꯕꯒꯨꯝꯕ ꯍꯦꯟꯅ ꯍꯥꯎꯋꯦ꯫
ꯍꯥꯎꯌꯦ ꯑꯨꯗꯅ꯫
ꯎꯝ꯫ ꯏꯆꯦ ꯍꯧ
ꯑꯁ ꯀꯔꯥꯏꯗꯤꯒꯤ ꯁꯥꯕ ꯅ ꯕꯔꯥ ꯕꯔ ꯍꯦꯛ ꯄꯠꯇꯅꯀꯣ ꯆꯥꯅꯤꯡ ꯊꯛꯅꯤꯡꯕ ꯃꯁꯥꯒꯤꯁꯨ ꯈꯔ ꯆꯥꯕꯦꯠ ꯅꯕꯒ ꯁꯥꯕꯒꯤ ꯈꯔ ꯄꯠ ꯄꯒ ꯂꯣꯏꯔꯦ ꯑꯃꯨꯛꯇꯣꯏꯕ
ꯎꯝ ꯑꯥ ꯏꯆꯦꯗꯤ ꯍꯥꯟꯅꯗꯩꯖꯨ ꯈꯔ ꯆꯥꯕ ꯄꯦꯠꯄꯒ
ꯑꯁ ꯈꯪꯗꯦꯕꯣ ꯁꯤꯖꯟ ꯑꯃꯨꯛꯃꯨꯛ ꯆꯦꯟꯖ ꯇꯧꯔꯛꯄꯁꯤꯗ ꯌꯥꯝ ꯊꯤꯅ ꯋꯥꯏ ꯑꯩ
ꯎꯝ꯫ ꯏꯆꯦꯒꯤ ꯍꯥꯟꯅꯒꯤ ꯅꯥꯕ ꯈꯣꯠꯄꯗꯤ ꯇꯧꯗ꯭ꯔꯕꯣ ꯏꯆꯦ
ꯇꯧꯗ꯭ꯔꯦ ꯑꯗꯨꯗꯤ ꯐꯒꯔꯦ꯫ ꯆꯕꯠꯅꯕꯗ ꯉꯥꯏꯍꯧꯔꯦ ꯅꯥꯕ ꯈꯣꯠꯄꯗꯤ ꯐꯒ꯭ꯔꯦ꯫ ꯆꯕꯠꯅꯕꯖꯤꯒ ꯐꯔ ꯑꯗꯨ ꯅꯨꯡꯉꯥꯏꯗꯣꯏꯅꯤ
ꯎ ꯎꯝ
ꯍꫭꯏ ꯍꫭꯏ ꯀꯩꯗꯤ ꯀꯩ ꯍꯥꯏꯔꯨꯔꯅꯤ ꯑꯗꯨꯒ ꯃꯤꯅꯖꯨ ꯍꯨ ꯍꯨꯝ ꯃꯤꯅꯖꯨ ꯌꯦꯡꯕꯗ ꯋꯥꯕ ꯀꫭ ꯏꯁꯥꯅꯁꯨ ꯋꯥꯕ ꯑꯗ ꯑꯁ ꯆꯥꯁꯤꯂꯨ ꯆꯁꯤꯜꯂꯨ ꯁꯤꯜꯂꯣꯗꯤ ꯍꯥꯏꯕ ꯆꯥꯕꯁꯤ ꯌꯥꯗꯕꯅꯤꯅꯅꯦ
ꯍꯣꯏ ꯆꯥꯅꯤꯡꯗ꯭ꯔꯀꯥꯟꯗ ꯃꯤꯅ ꯆꯥꯥꯁꯜꯂꯨꯒ ꯍꯥꯏꯕꯁꯦ ꯁꯥꯎꯅꯤꯡꯕ ꯑꯝꯁꯨ ꯌꯥꯎꯔꯦ ꯍꯥꯏꯕ ꯑꯩꯗꯤ ꯍ ꯍ ꯍ ꯍꯥꯏꯗꯤ ꯋ ꯗꯨ ꯃꯥ ꯍꯥꯏꯅꯦ ꯑꯩꯈꯣꯏꯅ ꯍꯦꯟꯅ ꯅꯣꯏꯅꯤꯡꯉꯤ ꯅꯠꯇ꯭ꯔꯥ ꯏꯁꯥ ꯐꯅꯤꯡꯉꯤꯅꯤ ꯗꯨꯒ
ꯈꯪꯗꯦꯗ ꯇꯧꯔꯤꯁꯦ ꯏꯁ! ꯑ ꯑꯗꯨꯗ ꯑꯩ ꯑꯃꯨꯛ ꯑꯃꯨꯛ ꯈꯜꯂꯦ ꯍꯥꯏꯗꯤ ꯑꯃꯔꯣꯝꯗꯕꯨ ꯗꯤ ꯅꯥꯗꯣꯏ ꯅꯥꯗꯣꯏ ꯁꯔꯨꯛꯄꯨꯗꯤ ꯄꯥꯖ ꯔꯁꯨ ꯆꯕꯠ ꯅꯔ ꯑꯗꯨꯝ ꯍꯥꯏꯗꯤ ꯎꯝ ꯑꯅꯥ ꯑꯕꯗꯣ ꯂꯩꯇꯕꯤꯗꯀꯣ ꯁꯥꯕꯒꯤ ꯄꯠꯆꯕꯗꯨꯅ ꯄꯁꯕꯅꯤꯗ ꯑꯗꯨꯃꯥꯏꯅ ꯍꯥꯏꯅ ꯂꯩꯕꯅꯤ ꯁꯤꯅ ꯑꯃꯨꯛꯁꯨ ꯐꯩ ꯀꯥꯏꯅ ꯑꯗꯨꯃꯥꯏ
ꯍꫭꯏ ꯍꯣꯏ ꯐꯩ ꯏꯆꯦ ꯗꯨꯒꯗꯤ ꯆꯤꯌꯩ ꯃꯤ ꯍꯧꯖꯤꯛꯀꯥꯟꯁꯦ ꯌꯥꯝ ꯆꯥꯛꯈꯠꯂꯛꯏꯌꯦ ꯆꯥꯕ ꯀꯥꯁꯦ ꯄꯪꯍꯥꯎꯗ ꯍꯥꯎꯕ ꯆꯥꯛꯀꯁꯦ ꯄꯪꯂꯥꯝ ꯂꯥꯝꯕ ꯍ ꯍ ꯑ ꯑꯃꯥꯏ ꯀꯟ
ꯅꯣꯏ ꯈꯠꯂꯛꯇꯣꯏꯅꯦ ꯑꯗꯥꯏꯅ ꯩꯇꯧꯔꯤꯗꯣ ꯆꯥꯕ ꯌꯥꯔꯤꯗꯣ ꯏꯁꯥ ꯐꯔꯛ ꯗꯨꯏꯅꯦꯕ ꯆꯥꯕ ꯌꯥꯗꯕꯩꯅꯦꯕ ꯁꯣꯜꯂꯤꯕ ꯃꯌꯥꯡ ꯀꯪꯉꯤꯁꯦ
ꯍꯣꯏ ꯑꯩꯁꯨ ꯍꯥꯟꯅ ꯆꯥ ꯌꯥꯗꯕꯤ ꯇꯧꯔꯝꯃꯦꯕꯤ ꯆꯦ ꯍꯧꯖꯤꯛ ꯀꯥꯂꯤ ꯆꯥꯕ ꯇꯨꯝꯕ ꯌꯥꯝ ꯅꯨꯡꯉꯥꯏ ꯍꯦ
ꯑꯗꯒꯤ ꯁꯨꯝ ꯀꯣꯔꯁ ꯋꯥꯛꯁꯨ ꯆꯠꯄ ꯑꯣꯏꯕꯗꯨ ꯋꯥꯕꯗꯨꯗ ꯑ ꯑꯗꯨꯝ ꯂꯥꯝꯕ ꯈꯣꯠꯄ ꯑꯗꯨꯝ ꯐꯥꯎꯔꯕꯥ
ꯍꯥ ꯏꯆꯦ ꯃꯊꯪ ꯊꯦꯡꯅꯕꯗꯗꯤ ꯑꯩ ꯅꫭꯏꯔꯝꯕ ꯌꯥꯏꯀꯣ
ꯅꯣꯏꯔꯝꯗꯨ ꯃꯥꯜꯂꯦ ꯅꯪꯅ ꯍꯥꯏꯁꯤꯅꯗꯤ ꯈꯔ
ꯑ ꯈꯔ ꯅꯣꯏꯈꯠꯂꯦ ꯏꯆꯦ
ꯑꯝ ꯍꯧꯖꯤꯛꯀꯥꯟꯁꯤ ꯂꯣꯏꯔꯦ ꯑꯣꯔꯤ ꯗꯔꯝ ꯇꯧ ꯎ ꯃꯌꯥꯝꯁꯤꯅ
ꯑ ꯍꯣꯏ ꯑꯩꯒꯤꯗꯁꯨ ꯈꯔ ꯂꯩꯔꯤꯌꯦ ꯏꯃꯥꯟꯅꯕꯤꯌꯣ
ꯅꯤꯉꯣꯏ ꯋ꯭ꯁꯦꯞ ꯁꯉꯦ ꯃꯣꯏ ꯄꯩꯁꯥ ꯄꯥꯏꯗꯕ ꯑꯩꯈꯣꯏꯅ ꯁꯤꯒꯨꯝꯕ ꯇꯧ ꯌꯥꯄꯣꯟ ꯅꯇꯦꯗꯀꯣ ꯂꯝ ꯆꯠꯅꯤꯡꯉꯦ ꯃꯤꯅ ꯆꯠꯂꯦꯗꯅꯁꯨꯀꯣ ꯍꯥꯟꯅ ꯄꯩꯁꯥ ꯍꯥꯏꯗꯤ ꯃꯣꯏꯒꯤꯁꯤꯗꯤ ꯇꯤꯝ ꯋꯥꯛ ꯍꯥꯏꯕ ꯋꯥꯅꯤ ꯍꯥꯏꯗꯤ ꯍꯧꯖꯤꯛꯇꯤ ꯕ꯭ꯔꯥꯟ ꯑꯐ ꯑꯐꯕ ꯃꯦꯀꯞꯀꯤ ꯃꯌꯥꯝ ꯊꯣꯛꯂꯛꯑꯕꯅꯤꯅꯀꯣ ꯑꯗꯨ ꯑꯗꯨꯅ ꯍꯥꯏꯗꯤ ꯀꯌꯥ ꯄꯥꯛꯁꯨ ꯁꯤꯖꯤꯟꯅꯗꯦꯕ ꯑꯣꯔꯤ ꯐ꯭ꯤꯝꯁꯦ ꯑꯗꯨ ꯁꯤꯖꯤꯅ ꯕꯁꯨ ꯁꯤꯖꯤꯟꯅꯗꯦ ꯍꯥꯏꯕꯗꯤ ꯌꯥꯔꯣꯏ ꯁꯤꯖꯤꯟꯅꯩ ꯑꯗꯨꯏꯁꯨ ꯑꯗꯨꯝ ꯍꯥꯏꯗꯤ ꯃꯤꯉꯩꯁꯦ ꯃꯁꯥ ꯃꯁꯥꯅ ꯑꯗꯨꯝ ꯐꯣꯟ ꯄꯥꯏꯕꯁꯤꯗ ꯑꯐꯕ ꯐꯠꯇꯕ ꯂꯣꯏꯅꯃꯛ ꯈꯪꯅꯕ ꯎꯅꯕ ꯉꯥꯛꯇꯅꯤꯅꯀꯣ
ꯃꯥꯒꯤ
ꯀꯣꯔꯤꯌꯥꯒꯤ ꯄ꯭ꯔꯗꯛꯀꯨꯝꯕ ꯑꯗꯨꯝꯕꯗꯨꯅ
ꯎꯆ ꯁꯤꯖ ꯍ
ꯑꯗꯨꯅ ꯃꯣꯏꯁꯨ ꯃꯣꯏꯒꯤ ꯑꯣꯔꯤꯐꯤꯂꯝꯒꯤ ꯀꯩꯅꯣꯁꯤꯡꯁꯦ ꯀꯝꯄꯦꯅꯤꯁꯦ ꯃꯥ ꯀꯣꯛ ꯐꯖꯅ ꯁꯥꯟꯅꯕꯗꯣ ꯇꯤꯝ ꯋꯥꯔꯛ ꯑꯗꯨꯃꯥꯏꯅ ꯇꯧꯍꯜꯂ ꯂꯝ ꯀꯣꯏꯍꯜꯂꯒ ꯄꯩꯁꯥ ꯐꯪꯍꯜꯂꯒ ꯍꯥ ꯃꯤꯉꯩꯁꯦ ꯑꯁ ꯅꯍꯥꯁꯤꯡ ꯏꯟꯈꯠꯂꯛꯄꯁꯦ ꯌꯥꯝ ꯏꯝꯄ꯭ꯔꯦꯁ ꯇꯧꯕꯗꯣ ꯑꯗꯨꯒ ꯌꯥꯎꯅꯤꯉꯥꯏ ꯑꯗꯩ ꯄꯣꯠꯇꯣ ꯄꯨꯡꯀꯛ ꯀꯛꯁꯜꯂ ꯌꯣꯟꯗ꯭ꯔꯗꯤ ꯀꯥꯟꯅꯗꯦꯕ
ꯀꯥꯟꯗꯦ ꯏꯆꯦ ꯑꯗꯨ ꯌꯣꯟꯕ ꯍꯩꯕ ꯑꯨ ꯗꯔꯀꯥꯔ ꯇꯥꯏꯗꯀꯣ ꯍꯥꯏꯗꯤ ꯃꯇꯝꯗꯣ ꯐꯖꯅ ꯀꯥꯏꯊꯣꯛꯇꯣꯏꯅꯦꯕ ꯎꯝ ꯑꯩꯈꯣꯏꯅꯒꯗꯤ ꯉꯝꯃꯔꯣꯏꯕ ꯍꯥꯏꯗꯤ ꯐꯖꯅ ꯃꯇꯝꯗꯣ ꯄꯤꯔꯒ ꯈꯔ ꯍꯣꯠꯅꯗ꯭ꯔꯗꯤ
ꯂꯩꯔꯒ ꯂꯩꯔꯒ ꯅꯝꯁꯤꯜꯂ ꯊꯝꯃꯒ ꯎꯝ ꯌꯥꯎꯗꯣꯏꯅꯤ ꯏꯁꯥ ꯖꯥꯠꯀꯤ ꯊꯕꯛ ꯉꯥꯛꯇꯅꯤ ꯍꯧꯖꯤꯛ ꯇꯧꯅꯔꯤꯁ ꯎ
ꯃꯤ ꯄꯨꯝꯅꯃꯛ ꯄꯩꯁꯥ ꯇꯗ ꯍꯧꯖꯤꯛꯀꯥꯟꯅꯤ ꯁꯤꯕ ꯅꯥꯕ ꯀꯤꯅꯗ꯭ꯔꯦ
ꯌꯥꯗ꯭ꯔꯦ ꯌꯥꯗ꯭ꯔꯦ ꯇꯥꯟꯕꯁꯤꯗ
ꯎꯝ
ꯑꯗꯨꯅꯦ ꯍꯧꯖꯤꯛ ꯃꯇꯝꯗ ꯂꯩꯁꯥꯕꯤ ꯑꯣꯏꯕꯁꯦ ꯑꯩꯈꯣꯏꯁꯦ ꯌꯥꯝ ꯄꯛꯆꯗ꯭ꯔꯦ ꯍꯥꯏꯁꯤ ꯇꯧꯅꯔꯤꯕ ꯃꯌꯥꯝꯁꯦ ꯑꯣ ꯐꯔꯦ ꯐꯔꯦ ꯑꯗꯨꯗꯤ ꯑꯩ ꯑꯃꯨꯛ ꯇꯧꯔꯛꯀꯦꯀꯣ ꯉꯥꯛꯇ ꯊꯝꯒꯦ ꯁꯣꯝꯗ ꯑꯃꯨꯛ ꯐꯣꯟ ꯑꯃꯃꯨꯛ ꯂꯥꯛꯁꯤꯜꯂꯦ
ꯑ ꯍꯣꯏ ꯊꯝꯃꯦ ꯊꯝꯃꯦ ꯏꯆꯦ